ꯎꯝ
ꯑꯧ
ꯇꯥꯕ꯭ꯔꯥ ꯀꯩꯗꯧꯔꯤꯅꯣ
ꯍ ꯍꯤꯔꯒ ꯂꯩꯌꯦ ꯐꯣꯟ ꯌꯦꯡꯔꯒ
ꯑꯣ ꯑꯩꯗꯤ ꯑꯗꯨ ꯑꯩꯒꯤ ꯋꯥꯈꯜꯗꯣ ꯀꯣ ꯅꯪꯕ ꯊꯕꯛ ꯊꯕꯛ ꯆꯠꯂꯦ ꯍꯥꯏꯗꯣ ꯑꯗꯨꯝ ꯈꯜꯂꯒ ꯂꯩꯔꯦ ꯑꯩꯗꯣ
ꯑ ꯍꯤ ꯍꯤ ꯅꯍꯥꯟꯗꯒꯤ ꯑꯩ ꯊꯕꯛ ꯇꯣꯑꯦ ꯍꯥꯏꯔꯒ ꯂꯩꯅ
ꯅꯍꯥꯟꯗꯤ ꯑꯗꯨꯝ ꯈꯪꯉꯦꯕ ꯑꯗꯣ ꯉꯁꯤꯗꯤꯀꯣ ꯑꯦ ꯑꯩ ꯈꯗ ꯑꯗꯨꯝ ꯅꯪ ꯊꯕꯛ ꯆꯠꯈ꯭ꯔꯦ ꯆꯠꯈ꯭ꯔꯦ ꯍꯥꯏꯅ ꯑꯗꯨꯝ ꯈꯜꯂꯒ ꯂꯩꯔꯦ ꯍꯝ ꯍꯝ ꯑꯝ ꯑꯝ
ꯑꯩꯅ ꯅꯪꯕꯨ ꯀꯣꯜꯗꯧꯁꯤꯔꯥ ꯍꯥꯏꯔꯒ ꯅꯪ ꯊꯕꯛ ꯆꯤꯜꯂꯗꯤ ꯍꯥꯏꯅꯀꯣ
ꯑꯣ ꯑꯩꯈꯣꯏ ꯏꯆꯥꯅꯨꯄꯤꯁꯨ ꯃꯤ ꯂꯧ ꯂꯧꯈꯤ ꯑꯗꯨꯒꯤ
ꯅꯊꯟꯗꯔꯣ
ꯎꯝ ꯊꯟꯗꯅꯦ
ꯅꯨꯡꯉꯥꯏꯔꯦꯅꯦ ꯑꯗꯨꯗꯤ ꯊꯕꯛ ꯀꯣꯃꯤꯅꯦ
ꯊꯕꯛ ꯀꯣꯃꯦ
ꯅꯀꯩꯁꯨ ꯊꯧ ꯀꯩ ꯀꯩꯗꯧꯔꯤ ꯑ
ꯀꯩꯁ ꯇꯧꯗꯦꯗ ꯅꯪ ꯋꯥꯔꯤ ꯁꯥꯕꯅꯤ ꯀꯩꯅꯣ
ꯊꯕꯛ ꯑꯇꯧ ꯂꯩꯇꯕꯔꯥ ꯑꯗꯣ
ꯑꯁ ꯌꯨꯝ ꯁꯦꯡꯅꯤꯡꯉꯥꯏ ꯎꯝ ꯈꯔ ꯈꯔ ꯑꯗꯨꯝ ꯁꯦꯡꯉꯒ ꯂꯩꯕꯟ ꯅꯪ ꯋꯥꯔꯤ ꯁꯥꯔꯒ
ꯏꯁ ꯅꯪꯒꯤ ꯌꯨꯝꯗꯤ ꯁꯦꯡꯅꯤꯉꯥꯏ ꯂꯩꯔꯝ ꯃꯔꯣꯏ ꯇꯥꯜꯁ ꯒꯤ ꯐ꯭ꯂꯣꯔꯅꯤꯅ
ꯍꯣꯏ ꯅꯨꯡꯉꯥꯏꯗ ꯑ ꯍ ꯍꯣꯏ ꯌꯨꯝ ꯁꯦꯡꯕꯒꯤ ꯋꯥꯗꯤ ꯑꯗꯨꯝ ꯅꯨꯡꯉꯥꯏꯔ ꯌꯥꯝ ꯑꯝ ꯑꯃ ꯑꯅꯤ ꯍꯥꯞ ꯇꯥꯔꯥ ꯑꯃ ꯑꯅꯤ ꯁꯦ ꯁꯦꯔꯦ ꯂꯣꯏꯔꯦ
ꯗꯤ ꯒꯥꯔꯤ ꯀꯩ ꯍꯥꯏꯗ꯭ꯔꯥ ꯁꯨꯔꯛꯀꯤ ꯃꯅꯥꯛꯇ ꯑꯣꯏꯗꯕꯅꯤꯅ ꯑ ꯍꯥꯏꯕꯗꯤ ꯒꯥꯔꯤꯒꯨꯝꯕꯁꯨ ꯆꯠ ꯇꯤꯟꯅ ꯑꯗꯨꯒꯤ ꯄꯨꯔꯥ ꯏꯁ꯭ꯔꯦꯁꯇ ꯂꯩꯔꯦꯕ
ꯌꯨꯝ ꯁꯦꯡꯕ ꯋꯥꯕꯨꯗꯤ ꯑꯩꯅ ꯅꯅꯨꯡꯉꯥꯏꯔꯗ ꯍꯣꯏ
ꯎꯝ ꯑꯗꯨ ꯅ ꯑꯩ ꯋꯥꯁꯤꯡ ꯃꯦꯆꯤꯟꯒꯨꯝꯕꯁꯨ ꯂꯩꯔꯔꯕꯒꯅꯤꯅ
ꯍꯣꯏ ꯂꯩꯌꯦ
ꯑꯁ
ꯑꯗꯨꯒꯤ ꯑꯁ ꯌꯥꯝ ꯍꯣꯏ ꯑꯗꯨꯒꯤ ꯌꯥꯝ ꯇꯟꯈ꯭ꯔꯦ ꯑꯩꯗꯤ
ꯌꯥꯝ ꯇꯥꯅꯤꯡꯕꯗ ꯍꯣꯏ ꯂꯩꯕꯒꯤ ꯑꯃꯨꯛ ꯑꯗꯨꯝ ꯇꯗ꯭ꯔꯕ
ꯑꯗꯨ ꯅꯪꯒꯤ ꯈꯨꯅ ꯑꯗꯨ ꯁꯨꯅꯤꯡꯉꯥꯏꯃꯨꯛ ꯇꯥꯟꯅꯔꯝꯒꯅꯤ
ꯑꯣ ꯑꯁ ꯁꯨꯗ꯭ꯔꯦ ꯑꯩꯒꯤ ꯈꯨꯅꯗꯤ
ꯑꯣ ꯋꯥꯁꯤꯡ ꯃꯦꯆꯤꯟꯁꯨ ꯀꯩ ꯍꯥꯏꯗꯣꯏꯔꯥ ꯏꯁꯤꯡꯁꯨ ꯌꯥꯝ ꯆꯪꯉꯦ ꯑꯗ ꯁꯥꯞꯁꯨ ꯁꯥꯔꯁꯨ ꯌꯥꯝ ꯆꯪꯕ ꯅꯠꯇ꯭ꯔꯣ
ꯁꯥꯔꯐꯕꯨꯗꯤ ꯆꯪꯗꯦꯗ ꯑꯩꯈꯣꯏ ꯑꯩꯈꯣꯏ ꯀꯩꯅꯣ ꯑꯩꯈꯣꯏꯅ ꯈꯖꯤꯛ ꯍꯥꯕꯗꯤ ꯌꯥꯏꯌꯦꯅ ꯁꯔꯞ
ꯑꯩꯗꯤ ꯁꯥꯐ ꯌꯥꯝ ꯌꯥꯝ ꯍꯞꯂꯒ ꯁꯨꯕꯅꯤ ꯅꯥꯜ ꯋꯥꯁꯤꯐꯦꯅ ꯁꯨꯕ ꯀꯥꯟꯗ
ꯑꯣ ꯑꯩꯗꯤꯀꯣ ꯋꯥꯁꯤꯡ ꯃꯦꯆꯤꯟꯗ ꯁꯨꯔꯗꯤꯀꯣ ꯐꯤ ꯑꯥ ꯗ꯭ꯔꯦꯁ ꯌꯥꯝ ꯌꯥꯝ ꯊꯝꯕꯅꯦ ꯊꯝꯗ꯭ꯔꯗꯤ ꯁꯥꯔꯐꯁꯨ ꯇꯤꯡꯉꯦꯅ ꯑꯗꯨꯗꯒꯤ
ꯎꯝ ꯀꯥꯏ ꯀꯥꯏ ꯆ ꯈꯔ
ꯑꯣꯛ ꯆꯥꯛ ꯂꯧꯕ ꯆꯠꯈꯤꯑ ꯑꯣꯛꯆꯥꯛ ꯄꯤꯅꯤꯡꯉꯥꯏ ꯆꯠꯈꯤꯑ ꯃꯄꯥꯇꯣꯟꯒꯃꯥ ꯃꯃꯥꯒ
ꯅꯆꯥꯅꯨꯄꯤꯗꯤ ꯀꯅꯥꯅ ꯂꯧꯔꯦ
ꯈꯝꯖꯡꯨꯅ ꯂꯧꯈ꯭ꯔꯦ ꯏꯪꯐꯨꯜꯂꯣ ꯃꯆꯟ ꯅꯨꯨꯄꯤꯗꯣ
ꯅꯨꯪꯉꯥꯏꯕꯥꯁꯤ ꯑꯗꯨ ꯂꯥꯛꯄ꯭ꯔꯥꯅꯦꯗꯤ ꯉꯥꯏꯁꯨ ꯇꯧꯗꯦ
ꯑꯣ ꯃꯥ ꯃꯉꯣꯟꯗꯗꯤ ꯌꯥꯝ ꯂꯥꯛꯅꯤꯡꯕꯅꯦ ꯃꯥꯗꯣ ꯕꯦꯁ ꯐ꯭ꯔꯦꯟ ꯑꯅꯤꯅꯦ ꯃꯤꯉꯣꯟꯗꯗꯤ ꯑꯝꯇ ꯆꯠ ꯆꯞꯄ ꯌꯥꯗꯕ ꯃꯤꯑꯣꯡꯗꯗꯤ ꯆꯠ ꯆꯠꯇꯦ ꯃꯉꯣꯟꯗꯗꯤ ꯑꯗꯨꯝ ꯆꯠꯅꯤꯡꯕ ꯃꯥꯅ ꯂꯥꯛꯅꯤꯡꯕ
ꯍꯥꯏꯗꯣꯏꯅꯣ ꯑꯗꯣ ꯅꯪꯅ ꯐꯤ ꯁꯥꯕꯗ ꯀꯩꯅꯣꯗ ꯕꯇꯔꯐ꯭ꯂꯥꯏ ꯇꯧꯔꯒ ꯂꯩꯕꯗꯣ ꯁꯇꯦꯇꯁꯇ ꯅꯪꯒꯤꯔꯣꯗꯣ ꯅꯪꯒꯤ ꯐꯤꯅꯦꯛꯂꯣ ꯅꯪꯗ ꯁꯥꯕ꯭ꯔ
ꯑꯩꯅ ꯁꯥꯕ ꯅꯠꯇꯦ ꯍꯩ ꯃꯤꯅ ꯄꯤꯕꯅꯦ
ꯑꯣ ꯑꯗꯣ ꯕꯇꯔꯐ꯭ꯂꯥꯏꯗ ꯅꯪ ꯀꯩꯅꯣ ꯇꯧꯔꯒ ꯂꯩꯕꯗꯣ ꯑꯗꯨꯗꯒꯤ
ꯑꯣ ꯑꯩꯗꯤ ꯁꯥꯗꯦꯍꯦ ꯐꯅꯦꯛꯄꯨꯗꯤ ꯁꯥꯗꯦ ꯃꯨꯐꯂꯔꯒꯨꯝꯕꯗꯤ ꯁꯥꯕꯅꯦꯕ ꯑꯗꯣ ꯇꯟꯕꯒꯤ ꯁꯥꯗ꯭ꯔꯦ
ꯍꯣꯏ ꯐꯤ ꯆꯕ ꯆꯣ ꯇꯥꯟꯗꯤ ꯀꯣ ꯎꯝ ꯀꯩ ꯍꯥꯏꯗꯣꯏꯔꯥ ꯇꯧꯅꯤꯡꯗꯕꯅꯦ ꯇꯟꯕꯅꯦꯕ ꯎꯝ ꯎꯝ ꯐꯖꯗꯕꯅꯤ ꯍꯣꯏ ꯑꯁꯦꯡꯕ
ꯎꯝ
ꯑꯩꯁꯨ ꯐ ꯐꯅꯦꯛ ꯐꯖꯕꯗꯤ ꯄꯥꯝꯕꯅꯤꯕ
ꯑꯩꯒꯤ ꯐꯅꯦꯛꯇꯨꯁꯨ ꯐꯖꯗꯦꯗꯣꯏ ꯃꯤꯅꯗꯤ ꯄꯤꯕꯅꯦ ꯑꯩꯒꯤ ꯑꯗꯣ ꯃꯥꯒꯤ ꯆꯥꯎꯃꯜꯂꯦ ꯍꯥꯏꯔꯒ ꯄꯤꯕꯅꯦ ꯑꯩꯈꯣꯏ ꯅꯝꯊꯪꯒꯥꯏꯒꯤ ꯎꯝ ꯎꯝ ꯎꯝ ꯋꯥꯏꯐꯇꯣ
ꯑꯥ ꯀꯃꯥꯏꯅꯔꯣꯏ ꯅꯪꯉꯣꯟꯗ ꯄꯤꯕ ꯑꯉꯥꯡ ꯑꯍꯦ ꯃꯥꯅ
ꯃꯥꯗꯣ ꯁꯨꯃꯥꯏ ꯑꯣ ꯅꯍꯥꯟꯒꯤ ꯑꯩꯈꯣꯏꯗ ꯑꯗꯨꯝ ꯂꯥꯛꯑꯦꯕꯀꯣ ꯑꯗꯨꯝ ꯇꯤ ꯅꯥꯏꯌꯦ ꯍꯧꯖꯤꯛꯄ ꯗꯤ ꯂꯥꯛꯇ꯭ꯔꯦ ꯃꯥ ꯅ ꯑꯑ ꯃꯆꯥ ꯅꯨꯄꯥ ꯅꯥꯕ ꯃꯥꯜꯂꯦ ꯑꯗꯨꯒꯤ ꯎꯝ ꯃꯥꯗꯣ ꯑꯩꯒꯤ ꯆꯥꯎꯃꯥꯟꯅꯩꯁꯤꯗꯤ ꯅꯪꯒꯤ ꯂꯧꯅꯤꯡꯕ꯭ꯔꯥ ꯁꯤ ꯁꯤꯁꯦ ꯍꯥꯏꯔꯒ ꯑꯣ ꯑꯩ ꯑꯩꯁꯨ ꯑꯃ ꯄꯤꯒꯦ ꯑꯩꯒꯤ ꯄꯤꯛꯄ ꯑꯃ ꯂꯩꯌꯦ ꯃꯥꯁꯨ ꯄꯤꯛꯑꯦꯅ ꯍ ꯑꯗꯨꯒꯤ ꯑꯩꯒꯤ ꯄꯤꯛ ꯆꯦꯟꯖ ꯇꯧꯒ꯭ꯔꯦ
ꯑꯣ ꯑꯩꯗꯤ ꯐ꯭ꯔꯤꯗ ꯄꯤꯕ꯭ꯔꯥ ꯍꯥꯏꯅ ꯈꯪꯕ ꯍꯥꯏ ꯑꯗꯨꯗꯤ ꯄꯩꯁꯥ ꯂꯧꯗꯕꯤꯗ
ꯃꯥꯗꯤ ꯐ꯭ꯔꯤꯗ ꯄꯤ ꯄꯤꯒꯦ ꯅꯪ ꯂꯧꯈ꯭ꯔꯣ ꯍꯥꯏꯕꯅꯦ ꯑꯗꯨ ꯑꯗꯨꯕꯨ ꯑꯩꯗꯤ ꯇꯟꯕꯒꯣ ꯐ꯭ꯔꯤꯗ ꯂꯧꯅꯤꯡꯉꯥꯏꯀꯣ
ꯐꯖꯅ ꯁꯥꯕꯤꯔꯒ ꯍꯣꯏ
ꯎꯝ ꯑꯩꯅ ꯑꯁ ꯑꯩ ꯑꯩꯒꯤꯁꯨ ꯑꯩꯒꯤ ꯄꯤꯛꯄ ꯑꯃ ꯂꯩ ꯍꯥꯏꯔꯒ ꯃꯉꯣꯟꯗ ꯄꯤꯈ꯭ꯔꯦ
ꯑ ꯌꯥꯝ ꯍꯔꯥꯎꯔꯒ ꯂꯩꯔꯝꯒ ꯑꯦ ꯏꯍꯤ
ꯍꯣꯏ ꯍꯔꯥꯎꯋꯦ ꯎꯝ
ꯅꯨꯄꯤꯗ ꯅꯪꯉꯣꯟꯗ ꯀꯩ ꯍꯥꯏꯗꫭꯏꯅꫭ ꯅꯪꯕꯨ ꯇꯤ ꯌꯥꯝꯅ ꯇꯤꯟꯅꯅꯤꯡꯕ ꯁꯇꯥꯏꯜꯗ ꯇꯧꯔꯒ ꯂꯩꯅꯦ
ꯑꯣ ꯃꯥꯗꯤ ꯄꯨꯔꯥ ꯐ꯭ꯔꯤ ꯐ꯭ꯔꯤ ꯐ꯭ꯔꯤ ꯄꯥꯔꯁꯟ ꯐ꯭ꯔꯤꯅꯦ ꯃꯥꯗꯣ ꯇꯤꯟꯅꯕ ꯑꯗꯨꯝ ꯅꯨꯡꯉꯥꯏꯗ ꯅꯨꯡꯉꯥꯏꯕꯕꯨꯗꯤ
ꯅꯪ ꯅꯤꯡꯕꯅꯦ ꯅꯪꯉꯣꯟ ꯅꯪꯒ ꯇꯤꯟꯅꯔꯒ ꯂꯩ ꯍꯥꯏꯕ ꯑꯗꯨꯝ
ꯃꯥꯁꯦ ꯑꯩꯈꯣꯏꯗ ꯑꯗꯨꯝ ꯂꯥꯛꯑꯦ ꯑꯩꯈꯣꯏꯗ ꯂꯥꯛꯄ ꯅꯨꯡꯉꯥꯏ ꯉꯥꯏ ꯍꯥꯏꯌꯦ
ꯃꯥꯗꯨ ꯀꯩ ꯍꯥꯏꯗꫭꯏꯔꯥ ꯑ ꯎꯝ ꯃꯣꯏ ꯅꯛꯅꯕ ꯌꯨꯝꯗ ꯀꯩꯅꯣ ꯃꯥꯒꯤ ꯃꯥꯒ ꯇꯤꯟꯅꯅꯤꯡꯉꯥꯏ ꯃꯤ ꯂꯩꯇꯕꯒꯤꯁꯨ ꯑꯣꯏꯔꯝꯒꯅꯤꯕ
ꯑꫭ ꯍꯣꯏ
ꯑꯗꯨꯒꯤꯁꯨ ꯑꫭꯏꯔꯝꯕ ꯌꯥꯏ
ꯎꯝ ꯃ ꯃꯤ ꯌꯥꯝ ꯇꯤꯟꯅꯗꯦꯗ ꯍꯧꯖꯤꯛꯀꯥꯟꯗꯤ ꯌꯨꯝꯗ ꯈꯛꯇ ꯂꯩꯕ ꯃꯥꯜꯂꯦ ꯃꯥꯒꯤ ꯃꯆꯥꯅꯨꯄꯥꯁꯨ ꯃꯆꯥꯅꯨꯄꯥꯁꯨ ꯅꯥꯒꯟꯕꯒꯤꯀꯣ ꯊꯣꯛꯇ꯭ꯔꯦ ꯌꯥꯝ ꯅꯥꯒꯜꯂꯦ ꯃꯆꯥꯅꯨꯄꯥꯗꯣ ꯈꯪꯗ꯭ꯔꯦ ꯄ꯭ꯔꯊꯅꯥ ꯇꯧꯕꯤꯈ꯭ꯔꯣ ꯄ꯭ꯔꯊꯅꯥ ꯇꯧꯕꯤꯈ꯭ꯔꯣ ꯃꯥꯒꯤ
ꯃ ꯃꯣꯏ ꯃꯣꯏ ꯑꯪꯀꯜ ꯗꯨ ꯄꯥꯁꯇꯔꯅꯤꯗ ꯑ ꯑꯩꯈꯣꯏ ꯄ꯭ꯔꯊꯅꯥ ꯇꯧꯔꯁꯨ ꯃꯣꯏꯅ ꯍꯦꯟꯕꯅꯤ ꯄ꯭ꯔꯊꯅꯥ ꯇꯧꯕꯗꯤ ꯍꯦꯜꯂꯝꯃꯅꯤꯕ ꯎꯝ
ꯀꯅꯥ ꯈꯪꯉꯤ ꯅꯪꯒꯤ ꯄꯋꯥꯔꯁꯨ ꯌꯥꯝ ꯀꯜꯂꯝꯒꯅꯤꯍꯦ
ꯑ ꯑ ꯑꯩꯈꯣꯏꯗꯤ ꯆꯥꯔꯁ ꯐꯥꯎ ꯀꯥꯗꯕꯅꯤꯅ ꯄ꯭ꯔꯊꯅꯥ ꯇꯧꯕꯁꯦ ꯋꯥꯏ ꯍꯥꯏꯅꯤꯡꯉꯥꯏ ꯑꯩꯒꯤ ꯈꯣꯡꯁꯦ ꯍꯥꯒꯠꯄꯒꯤ ꯀꯩ ꯍꯥꯏꯗꯣꯏꯔꯥ ꯃꯥꯒ ꯌꯥꯝ ꯂꯩꯔꯦꯕꫭ ꯑꯦꯂꯔꯖꯤꯛ ꯊꯣꯛ ꯄꯆꯨ ꯍꯥꯒꯠꯄꯁꯨ ꯀꯩ ꯀꯩꯅꯣ ꯑꯌꯥ ꯑꯦꯕꯅꯤꯖꯦ ꯁꯦꯀꯦꯟ ꯍꯦꯟ ꯌꯦꯡꯕꯩ ꯆꯠꯁꯤꯔꯥ ꯍꯥꯏꯅ ꯍꯥꯅꯒ ꯂꯩꯥꯏꯕꯅꯦꯕ
ꯍꯥꯥ
ꯁꯦꯀꯦꯟ ꯍꯦꯟ ꯌꯦꯡꯕ ꯆꯠꯁꯤꯔꯥ ꯍꯥꯏꯅ ꯈꯂꯒ ꯂꯩꯕꯅꯦꯕ ꯑꯗꯨ ꯇꯟꯕ
ꯑꯁ ꯅꯨꯡꯉꯥꯏꯅ ꯅꯣꯏꯗꯤ ꯑꯁ ꯁꯦꯀꯦꯟ ꯍꯦꯟ ꯌꯦꯡꯕ ꯐꯪꯉꯗꯤ
ꯍꯥꯄꯦꯟ ꯂꯧꯅꯤꯡꯕꯀꯣ
ꯎꯝ
ꯁꯦꯠꯅꯤꯡꯉꯥꯏ ꯂꯩꯇ꯭ꯔꯦ ꯗ꯭ꯔꯦꯁꯁꯦ ꯑꯁ ꯍꯟꯗꯛꯁꯦ ꯗ꯭ꯔꯦꯁ ꯑꯃ ꯐꯥꯎ ꯂꯥꯎꯗꯕꯒꯤ ꯀꯣ ꯑꯁ ꯗ꯭ꯔꯦꯁꯅꯤꯡꯉꯥꯏ ꯌꯥꯎꯗ꯭ꯔꯦ
ꯑꯩꯁꯨꯅꯦ ꯑꯩꯗꯤ ꯍꯥꯏꯐꯦꯠ ꯑꯗꯨꯝ ꯇꯣꯡꯉꯦ ꯃꯤ ꯂꯩꯇ꯭ꯔꯗꯤꯀꯣ ꯑꯁ ꯍꯧꯖꯤꯛꯁꯨ ꯍꯥꯏꯐꯦꯠ ꯇꯣꯡꯉꯒ ꯂꯩꯕꯅꯦ ꯁꯥꯕꯒꯤ
ꯃꯤꯅ ꯂꯩꯗ ꯑꯗꯨ ꯗ꯭ꯔꯁ ꯍ ꯄꯦꯟ ꯒꯨꯝꯕꯥ ꯁꯀꯥꯠꯒꯨꯝꯕ ꯀꯩ ꯀꯩꯅꯣ ꯇꯦꯟꯕ ꯇꯦꯟ ꯗ ꯍꯥꯞꯄ ꯌꯥꯏꯑꯕ ꯍꯧꯖꯤꯛꯇꯤ ꯁꯤꯗ ꯂꯥꯛꯄꯁꯦ ꯑꯩꯁꯨ ꯄꯨꯔꯛꯇꯕꯒꯤꯀꯣ ꯗ꯭ꯔꯦꯁꯨ ꯁꯅꯤꯡꯉꯥꯏ ꯌꯥꯎꯗꯦꯕ
ꯃꯤ ꯂꯥꯛ ꯑꯗꯤ ꯑꯃꯨꯛ ꯐꯅꯦꯛ ꯐꯅꯦꯛ ꯑꯃꯨꯛ ꯨ ꯂꯧꯔꯅꯤ ꯑꯗꯨꯒ ꯁꯦꯠꯂꯅꯤ ꯃꯤ ꯆꯠꯈ꯭ꯔꯗꯤ ꯑꯃꯨꯛ ꯂꯧꯊꯣꯛꯈ꯭ꯔꯅꯤ ꯑꯩꯗꯣ
ꯑ ꯀꯥꯏꯗꯦꯗ ꯑꯗꯨ ꯀꯥꯂꯛꯑꯅꯤꯅ ꯁꯥꯕꯅꯤꯅ ꯃꯤ ꯈꯨꯗꯤꯡ ꯑꯗꯨꯝ ꯇꯦꯟꯕ ꯇꯦꯟꯕ ꯍꯥꯞꯄꯗ ꯅꯨꯡꯉꯥꯏꯔꯦꯅ ꯑꯗꯨꯗꯒꯤ
ꯃꯣꯏꯒꯤ ꯃꯃꯧ ꯅꯨꯄꯤꯗꯣ ꯑꯁ ꯍꯥꯄꯦꯟ ꯉꯥꯛꯇ ꯍꯥꯞꯄꯤꯍꯦ ꯍꯥꯏꯔꯝꯅꯦ ꯌꯨꯝꯗ ꯂꯩꯔꯗꯤ ꯍꯥꯄꯦꯟ ꯉꯥꯛꯇ ꯍꯥꯞꯄꯤꯍꯦꯅ ꯍꯥꯌꯔꯒꯥꯅꯤ
ꯍꯥꯏꯅꯤꯡꯕ ꯈꯨꯗꯤꯡ ꯍꯥꯏꯔ ꯍꯥꯏꯔꯣ ꯀꯥꯏꯗꯦ ꯁꯥꯔꯗꯤ ꯑꯗꯨꯝ ꯑꯩꯈꯣꯏꯅ ꯄꯥꯝꯕ ꯗ꯭ꯔꯦꯁꯁꯨ ꯍꯥꯥꯎꯕ ꯂ ꯌꯥꯕꯅꯦ ꯑꯗꯨ ꯅꯨꯡꯋꯥꯥꯏꯔꯅꯠꯇꯗ ꯑꯁ ꯉꯁꯤ ꯁꯇꯔꯗꯦꯗ ꯑꯩꯍꯥꯟ ꯅꯨꯃꯤꯠꯁꯦ ꯌꯥꯝ ꯊꯨꯑꯦꯕ
ꯍꯣꯏ ꯌꯥꯝ ꯊꯨꯋꯦꯀꯣ ꯊꯥꯖꯗꯦ ꯉꯁꯤ ꯁꯔꯗꯦꯅꯦ ꯍꯥꯏꯕ ꯁꯦ ꯑꯩꯈꯣꯏ ꯑꯩꯈꯣꯏ ꯏꯃꯥꯟꯅꯕꯤ ꯑꯃ ꯅꯪꯉꯣꯟꯗ ꯂꯩꯕꯗꯣ ꯅꯪꯒꯥ ꯂꯩꯕꯗꯣ ꯍꯥꯏꯕ ꯑꯗ ꯅꯨꯄꯤꯗꯤ ꯌꯥꯝ ꯊꯨꯗꯤ ꯍꯥꯏꯌꯦ ꯃꯥꯅ ꯍꯥꯏꯕꯗꯣ ꯉꯔꯥꯪ
ꯑꯩꯒꯤꯗꯤ ꯊꯨꯑꯦ
ꯑꯩꯒꯤꯁꯨ ꯊꯨꯕꯀꯣ ꯃꯥꯉꯒꯏꯗꯤ ꯑꯁ
ꯅꯨꯃꯤꯠ ꯐꯥꯎ ꯈꯪꯗꯦꯕ ꯑꯩꯁꯦ ꯅꯨꯃꯤꯠ ꯐꯥꯎ ꯈꯪꯗꯦꯕ ꯀꯔꯤ ꯅꯨꯃꯤꯠꯅꯣ ꯍꯥꯏꯅ ꯈꯖꯒ ꯂꯩꯕ
ꯃꯁꯥ ꯃꯁꯥꯒꯤꯅꯤꯕ
ꯄꯨꯡꯁꯨ ꯌꯥꯝ ꯊꯨꯅ ꯆꯠꯂꯦꯅꯦ ꯑꯃꯨꯛ ꯆꯥꯛꯆꯥ ꯇꯣꯛꯑꯒ ꯆꯥꯁꯤꯔꯣ ꯕꯖꯥꯔꯁꯦ ꯈꯪꯗ꯭ꯔꯦ ꯅꯪ ꯑꯁꯤꯁ ꯕꯤ ꯇꯤ ꯄꯥꯔꯛꯀꯤ ꯃꯅꯥꯛꯇ ꯕꯤ ꯇꯤ ꯄꯥꯀꯤ ꯃꯅꯥꯛꯇ ꯃ꯭ꯌꯨꯖꯌꯝ ꯂꯩꯕꯗꯣ ꯌꯦꯡꯕ ꯆꯠꯂꯕ ꯌꯦꯡꯈ꯭ꯔꯕ꯭ꯔꯥ ꯍꯥꯏꯕ
ꯑꯏ ꯈꯪꯗꯦ ꯀꯥꯎꯈ꯭ꯔꯦꯍꯦ ꯑꯣ ꯑꯣ ꯑꯣ ꯂꯩꯌꯦ ꯂꯩꯌꯦ ꯂꯩꯌꯦ ꯍꯣꯏ ꯍꯣꯏ ꯆꯠꯈ꯭ꯔꯦ ꯆꯠꯈ꯭ꯔꯦ
ꯀꯩꯌꯥ ꯂꯥꯎꯒꯦꯗꯣ
ꯑꯩ ꯆꯠꯄ ꯃꯇꯝꯗꯗꯤ ꯇ꯭ꯋꯦꯟꯇꯤ ꯈꯛꯇꯅꯦ
ꯑꯗꯨꯝ ꯁꯟꯗꯦꯗꯤ ꯀ꯭ꯂꯣꯁ ꯇꯧꯕ ꯃꯥꯂꯦꯀꯣ
ꯈꯪꯗꯦ
ꯌꯦꯡꯕ ꯅꯨꯡꯉꯥꯏꯕ꯭ꯔꯥ ꯀꯪꯂꯥꯒꯤ ꯃꯅꯨꯡꯗꯒꯤꯅ ꯍꯦꯟꯅ ꯅꯨꯡꯉꯥꯏ ꯅꯠꯇ꯭ꯔꯒ ꯑꯗꯨ ꯃꯐꯝꯗꯒꯤ ꯍꯦꯟꯅ ꯑꯗꯨ
ꯑꯗꯨꯒꯤ ꯃꯐꯝꯗꯨꯅ ꯍꯦꯟꯅ ꯅꯨꯡꯉꯥꯏꯗ
ꯌꯥꯝ ꯀꯃꯥꯏ ꯇꯧꯒꯦ
ꯀꯪꯂꯥꯒꯤꯗꯒꯤ ꯍꯦꯟꯅ ꯀꯪꯂꯥꯗꯒꯤ ꯈꯔ ꯆꯥꯎꯋꯦ ꯍꯣꯏ ꯀꯪꯂꯥꯗꯒꯤ ꯀꯪꯂꯥꯒꯤꯗꯣ ꯑꯩ ꯈꯪꯗꯦꯅꯦ ꯑꯄꯤꯛꯄ ꯑꯃ ꯂꯩꯕꯗꯨꯔꯥ
ꯀꯪꯂꯥꯗ ꯃꯅꯨꯡꯗ ꯂꯩꯅ ꯃ꯭ꯌꯨꯖꯤꯌꯝ ꯑꯃ
ꯑꯄꯤꯛꯄ ꯑ ꯑꯗꯨꯗꯤ ꯌꯥꯝ ꯄꯤꯛꯑꯦꯅ
ꯑꯗꯣ ꯑꯩꯗꯣ ꯁꯤ ꯕꯤ ꯇꯤ ꯄꯥꯔꯛꯀꯤ ꯃꯅꯥꯛꯇ ꯂꯩꯕꯗꯣ ꯆꯠꯇꯤ ꯆꯠꯅꯤꯡꯕ ꯅꯍꯥꯟꯗꯒꯤ ꯑꯩꯈꯣꯏꯁꯦ ꯆꯠꯁꯦ ꯆꯠꯁꯦ ꯑꯗꯨꯝ ꯄ꯭ꯂꯥꯟ ꯇꯧꯔꯒ ꯂꯩꯕꯅꯦꯕ ꯑꯗꯨ ꯆꯠꯄ ꯐꯪꯗꯕ ꯀꯣ ꯃꯠ ꯇꯝꯗꯣ
ꯑꯗꯨꯗꯒꯤ ꯍꯦꯟꯅ ꯅꯨꯡꯉꯥꯏꯕ ꯅꯦ ꯆꯠꯂꯣ ꯎ ꯀꯪ ꯀꯪꯂꯥꯒꯤꯗꯤ ꯌꯥꯝ ꯄꯤꯛꯑꯦꯗ ꯑꯣ ꯑꯣ ꯑꯣ ꯑꯣ